ꯍꯞ
ꯍꯜꯂꯣ
ꯑꯣ ꯇꯥꯏ ꯇꯥꯏ ꯑꯩ ꯁꯦꯡꯅ ꯇꯥꯏ
ꯁꯤ ꯀꯩꯇꯧ ꯂꯩꯔꯤꯕꯣ
ꯀꯩꯝꯇ ꯇꯧꯗꯦꯗ ꯍꯧꯖꯤꯛꯁꯦ ꯍꯤꯞꯄꯤꯌꯦ
ꯉꯁꯤ ꯀꯃꯥꯏ ꯀꯃꯥꯏ ꯇꯧꯔꯦ
ꯉꯁꯤꯁꯦ ꯑꯗꯨꯝ ꯅꯨꯡꯉꯥꯏꯌꯦ ꯍꯥꯟꯅꯒꯤ ꯑꯗꯨꯃꯥꯏꯅ ꯑꯗꯨꯝ ꯆꯠꯂꯤ
ꯑꯪ
ꯆꯥꯕ ꯁꯥꯟꯅꯕ ꯇꯨꯝꯕ ꯊꯕꯛ ꯈꯔ ꯆꯠꯄ ꯑꯗꯨ ꯃꯉꯥꯏ
ꯑꯝ
ꯆꯥꯛ ꯆꯥꯔꯕ ꯅꯨꯡꯉꯥꯏ ꯅꯨꯡꯉꯥꯏ ꯑꯩꯗꯤ ꯅꯨꯡꯉꯥꯏꯂꯩ
ꯁꯣ ꯁꯣꯜ ꯆ ꯆꯥꯛ ꯆꯥꯔꯔꯕꯣ
ꯆꯥꯛꯁꯤ ꯆꯥꯗ꯭ꯔꯤꯌꯦ ꯆꯥꯛ
ꯊꯦꯡꯒꯦꯅꯦ ꯍꯦ
ꯑꯥ ꯑꯩꯈꯣꯏꯒꯤꯗ ꯑꯗꯨꯝ ꯆꯥꯛꯁꯦ ꯈꯔ ꯊꯦꯡꯉꯦ ꯑꯗꯨꯒꯤꯅꯤ ꯆꯥꯕꯨꯗꯤ ꯆꯥꯔꯅꯤ ꯍꯧꯖꯤꯛ ꯁꯤ ꯂꯣꯏꯕꯒ ꯆꯥꯕꯁꯨ ꯌꯥꯏ
ꯎꯝ ꯀꯔꯤ ꯏꯟꯁꯥꯡ ꯆꯥꯒꯅꯤ
ꯏꯟꯖꯥꯡꯁꯤ ꯈꯪꯗꯦ ꯑꯩ ꯉꯁꯤ ꯀꯤꯠꯆꯟ ꯆꯪꯗ꯭ꯔꯤ
ꯑꯊꯣꯡꯕ ꯃꯔꯝ ꯆꯥꯔꯦ ꯑꯩ ꯅꯨꯄꯥꯁꯤꯁꯨ ꯋꯥꯕꯅꯦ ꯅꯨꯄꯤꯁꯨ ꯋꯥꯕꯅꯤ ꯑꯅꯤꯃꯛ ꯋꯥꯕꯅꯤ ꯃꯤ ꯈꯨꯗꯤꯡꯃꯛ ꯂꯣꯏꯅ ꯋꯥꯕꯅꯤ
ꯅꯨꯄꯥꯁꯤꯡꯗꯤ ꯊꯣꯡꯕꯤꯔꯦ ꯆꯥꯛ ꯆꯥꯔꯁꯦ ꯀꯧꯔꯗꯤ ꯍꯣꯏ ꯍꯔ ꯆꯥꯔꯅꯦ ꯑꯃꯨꯛ ꯈꯨꯠ ꯆꯥꯝꯊꯣꯛꯔꯒ ꯑꯃꯨꯛ ꯆꯠꯀꯅꯤ
ꯊꯕꯛꯁꯨ ꯆꯠꯂꯤꯗꯅ ꯅꯨꯄꯥꯗꯤꯗꯨ
ꯍꯣꯏ ꯊꯕꯛ ꯆꯠꯂꯦ ꯑꯗꯨꯕꯨꯀꯣ ꯋꯥꯕꯗꯤ ꯑꯁ ꯅꯨꯄꯤꯒꯤ ꯊꯕꯛꯅ ꯍꯦꯜꯂꯦꯗ
ꯍꯣꯏ ꯍꯣꯏ ꯅꯨꯄꯤꯒꯤ ꯍꯣꯂꯤꯗꯦꯗꯨꯃꯗꯤ ꯌꯨꯝꯒꯤ ꯍꯟꯗ ꯑꯣꯏꯅ ꯋꯥꯕꯗꯤ ꯅꯨꯄꯤꯅꯗꯤ ꯑꯗꯨꯝ ꯍꯦꯟꯗꯤ ꯑꯗꯣ ꯃꯤ ꯃꯤꯒꯤ ꯀ꯭ꯋꯥ ꯈꯦꯠꯅꯕꯅꯤꯅ
ꯍꯣꯏ
ꯃꯤ ꯃꯤꯒꯤ ꯑꯋꯥꯕ ꯂꯣꯏ ꯂꯩꯅꯤ ꯅꯨꯄꯥꯁꯨ ꯑꯗꯨꯝ ꯆꯥꯛ ꯊꯣꯡꯕ ꯃꯤ ꯂꯩꯗꯨꯏꯗꯤ ꯔꯦꯟꯇ ꯂꯩꯕ ꯃꯤ ꯅꯨꯄꯥ ꯆꯥꯛ ꯌꯥꯝ ꯊꯣꯡꯉꯤꯗꯨꯅꯤ ꯃꯇꯣꯝꯗ
ꯍꯝ ꯃꯔꯛ ꯃꯔꯛꯇ ꯅꯨꯄꯥ ꯑꯣꯏꯅꯤꯡꯕꯅꯤꯀꯣ
ꯑꯗꯨꯅꯤ ꯅꯨꯄꯥꯗꯨ ꯃꯔꯛ ꯃꯔꯛꯇ ꯅꯨꯄꯤ ꯑꯣꯏꯅꯤꯡꯕꯅꯦ ꯃꯤꯅ ꯑꯣꯏꯅꯤꯡ ꯇꯦꯁ ꯇꯧꯅꯤꯡꯗꯕꯕꯨ ꯀꯩ ꯂꯩꯒ ꯑꯩꯈꯣꯏꯁꯨ ꯐꯤꯜ ꯇꯧꯅꯤꯡꯉꯦ ꯃꯤꯅ ꯑꯝꯇꯪꯗꯤ ꯅꯨꯄꯤ ꯑꯣꯏꯔꯒ ꯀꯃꯥꯏꯅ ꯇꯧꯔꯤꯅꯣ ꯀꯥꯏꯅ
ꯅꯨꯄꯥꯒꯤ ꯄꯨꯟꯁꯤꯅꯤꯀꯣ ꯋꯥꯕꯗꯤ ꯋꯥꯏꯑ ꯑꯗꯨ ꯄꯣꯊꯥꯕ ꯃꯇꯝꯗꯣ ꯂꯩ ꯌꯥꯝ ꯂꯩꯌꯦꯕ
ꯎꯝ
ꯅꯨꯄꯤꯗꯤ ꯄꯣꯊꯥꯐꯝ ꯂꯩꯇꯦ
ꯌꯥꯝ ꯋꯥꯔꯕ ꯃꯥꯜꯂꯦꯗ ꯋꯥꯍꯩ ꯃꯌꯥꯝꯗꯣ
ꯌꯥꯝꯅ ꯋꯥꯔꯕ ꯃꯥꯜꯂꯦ ꯑꯩ ꯇꯥꯕꯗ
ꯆꯨꯒꯅꯤ ꯑꯃꯨꯛꯀ ꯑꯁ ꯊꯕꯥꯛ ꯉꯥꯛꯇꯅꯤ ꯅꯨꯄꯤꯖꯦ ꯄꯣꯊꯥꯐꯝ ꯂꯩꯇꯦ
ꯊꯕꯛꯄꯨꯗꯤ ꯆꯤꯜꯂꯦ ꯅꯨꯄꯤꯁꯦ ꯍꯥꯏꯗꯤ ꯍꯣꯜꯗꯦꯗꯨꯃ ꯑꯗꯨꯝ ꯆꯥꯛ ꯊꯣꯡꯕ ꯐꯤ ꯁꯨꯕ ꯌꯨꯝ ꯂꯩꯁꯟꯕ
ꯍꯣꯏ ꯍꯣꯏ ꯑꯗꯨꯅꯤ
ꯑ ꯅꯨꯄꯥꯅ ꯑꯃꯨꯛ ꯀꯣꯛ ꯆꯥꯛꯂꯛꯄ ꯄꯩꯁꯥ ꯇꯥꯟꯕꯒꯤ ꯇꯦꯟꯁꯟ ꯂꯩꯔꯛꯄ ꯑꯃ ꯂꯩꯔꯛꯄ ꯑꯁ ꯑꯋꯥꯕꯁꯦ ꯑꯗꯨꯝ ꯃꯥꯗꯤ ꯃꯥꯟꯅꯕꯖꯥꯠꯅꯤꯅ ꯂꯦꯚꯦꯜ ꯑꯣꯟꯕꯗꯀꯣ ꯑꯃꯅ ꯐꯤ ꯑ ꯀꯩ ꯍꯥꯏꯇꯥꯔꯦ ꯈꯦꯠꯅꯕꯩ ꯋꯥꯅꯦꯕ ꯗꯤꯐ꯭ꯔꯦꯟꯁꯇꯣ ꯃꯥꯒꯤ ꯇꯦꯁꯇꯣ ꯃꯥꯟꯗꯤ ꯃꯥꯟꯅꯩꯅꯦꯕ ꯑꯋꯥꯕꯁꯦ
ꯍꯣꯏ ꯈꯪꯉꯦ ꯈꯪꯉꯦꯗ ꯅꯨꯄꯥꯒꯤ ꯑꯋꯥꯕꯁꯤꯁꯨ ꯄꯩꯁꯥ ꯇꯥꯟꯕꯗꯨꯅꯤ
ꯎꯝ ꯄꯩꯁꯥ ꯇꯥꯟꯕ ꯐꯦꯃꯤꯂꯤ ꯑꯃ ꯄꯨꯔꯛꯄ ꯕꯦꯔꯥꯅꯤ ꯅꯨꯄꯥꯇꯪꯒꯤ ꯅꯠꯇꯕ ꯃꯤ ꯈꯨꯗꯤꯡꯃꯛꯀꯤ ꯑꯋꯥꯕꯁꯦ ꯑꯗꯨꯝ ꯂꯩꯌꯦꯕ
ꯅꯪ ꯅꯪ ꯅꯨꯄꯤ ꯂꯥꯎꯔꯕ
ꯑꯍꯩ ꯂꯧꯗ꯭ꯔꯤꯗ ꯑꯩꯗꯤ ꯄꯥꯟꯗ꯭ꯔꯤ ꯄꯥꯟꯗ꯭ꯔꯤ ꯌꯪꯅꯦ ꯄꯨꯔꯥ ꯑꯞ ꯑꯥꯇꯔ ꯊ꯭ꯔꯤ ꯊ꯭ꯔꯤ ꯢꯌꯔꯁ ꯅꯠꯇ꯭ꯔ ꯐꯣꯔ ꯏꯌꯔꯁ ꯇꯕꯨꯗꯤ ꯄꯥꯜꯂꯅꯤ ꯀꯝꯄꯜꯁꯔꯤ
ꯎꯝ ꯃꯇꯝꯗ ꯄꯥꯟꯒꯗꯕꯅꯤꯀꯣ
ꯍꯣꯏ ꯁꯤꯁꯇꯔꯁꯤ ꯌꯨꯝ ꯄꯥꯟꯒ꯭ꯔ ꯃꯥꯜꯂꯦꯅꯦ
ꯑꯁ ꯄꯥꯜꯂꯦ
ꯑꯣꯝ
ꯄꯥꯂꯤꯗꯣ ꯅꯨꯡꯉꯥꯏꯅ ꯂꯩ
ꯎꯝ ꯅꯨꯡꯉꯥꯏꯕ ꯑꯣꯏꯌꫭ ꯑꯗꯨꯝ ꯇꯨꯡꯗꯁꯨ
ꯎ
ꯆꯔꯕꯣ
ꯆꯥꯔꯦ ꯍꯣꯏ ꯑꯩꯈꯣꯏꯗꯤ ꯒꯟ ꯉꯂ ꯆꯥꯂꯦ ꯉꯁꯤꯗꯤ ꯑꯩꯗꯤ ꯀꯥꯡꯁꯣꯏ ꯆꯥꯏ ꯊꯥꯡꯖꯤꯡ ꯃꯦꯠꯄꯒꯀꯣ
ꯎꯝ
ꯀꯥꯡꯁꯣꯏꯆꯥꯏ
ꯀꯥꯡꯁꯣꯏꯅ ꯍꯦꯟꯅ ꯍꯥꯎꯔꯝꯅꯤꯗ ꯍꯧꯖꯤꯛꯇꯤ ꯅꯥꯀꯟꯗ ꯁꯥꯏꯠ ꯗꯤꯖ ꯑꯃ ꯌꯥꯎꯔꯒ
ꯁꯥꯕ ꯀꯔꯤ ꯀꯔꯤꯅ ꯆꯥꯕ ꯌꯥꯗꯕꯀꯣ ꯑꯜꯁꯥꯔ ꯊꯣꯛꯄꯒꯤ ꯑꯩꯅ ꯁꯤ ꯍꯧꯖꯤꯛꯀꯥꯟꯁꯦ
ꯎꯝ ꯑꯜꯁꯔꯁꯦ ꯄꯣꯛꯊꯣꯛꯄꯗꯧ ꯄꯣꯛꯊꯣꯛꯄꯗꯣ ꯅꯠꯇ꯭ꯔ ꯂꯩꯗ
ꯎꯝ ꯄꯨꯛꯀꯤ ꯂꯥꯏꯅꯥꯅꯤ
ꯑꫭ
ꯁꯥꯕ ꯆꯥꯕ ꯌꯥꯗꯕ
ꯅꯥꯕ ꯍꯥꯏꯕꯁꯦ ꯍꯥ ꯀꯝꯐꯣꯔꯇꯦꯕꯜ ꯌꯥꯝ ꯑꯣꯏꯗꯕꯅꯤ
ꯍꯣꯏ ꯑꯗꯨꯅꯤ ꯕ꯭ꯔꯁꯁꯨ ꯇꯧꯕ ꯌꯥꯗ꯭ꯔꯦ
ꯑꯁ ꯌꯥꯝ ꯋꯥꯔꯕꯖꯥꯠꯅꯤꯅꯦ ꯏꯆꯦꯁꯦ
ꯑꯩꯁꯦ ꯏꯁꯤꯡ ꯏꯁꯤꯡ ꯊꯛꯇꯕꯒꯤꯅꯤ ꯏꯁꯤꯡ ꯊꯛ ꯌꯥꯝ ꯊꯛꯀꯗꯕꯅꯦꯕ ꯑꯩꯗꯤ ꯑꯗꯨꯝ ꯀꯥꯎꯕꯀꯣ
ꯎꯝ
ꯏꯁꯤꯡ ꯊꯛꯄꯅꯄ ꯑꯗꯨ ꯃꯥꯡ ꯄꯨꯛꯀꯤ ꯂꯥꯏꯅꯥꯁꯦ ꯃꯥꯡꯍꯟꯕꯅꯦꯕ
ꯎꯝ
ꯍꯥꯏꯗꯤ ꯏꯁꯤꯡ ꯊꯛ ꯊꯛꯄꯁꯦ ꯀꯥꯎꯕꯅꯀꯣ
ꯎꯝ
ꯅꯨꯃꯤꯠ ꯑꯃꯥꯗ ꯒꯂ꯭ꯥꯁ ꯑꯅꯤ ꯑꯍꯨꯝ ꯈꯛꯇ ꯊꯛꯄꯅꯤ
ꯂꯤꯇꯔ ꯑꯅꯤꯃꯨꯛꯇꯤ ꯊꯛꯅꯕ ꯇꯧ ꯍꯥꯏꯕꯗꯤ ꯏꯁꯤꯡꯗꯤ ꯑꯗꯨꯝ ꯑꯐꯥꯕꯅꯤꯗꯅ ꯐꯠꯇꯕ ꯍꯥꯏꯕ ꯂꯩꯇꯦ ꯃꯥꯒꯤꯗꯤ
ꯍꯣꯏ ꯂꯤꯇꯔ ꯑꯃ ꯐꯥꯎꯁꯨ ꯊꯛꯄ ꯉꯝꯗꯕꯀꯣ ꯑꯩꯁꯦ
ꯎꯝ ꯕ꯭ꯔꯦꯛꯀꯨꯝꯕ ꯂꯧꯔꯒ ꯊꯛꯄ ꯌꯥꯕ꯭ꯔꯥ ꯌꯦꯡꯉꯨ ꯍꯥꯏꯗꯤ ꯑꯗꯨꯝ ꯑꯃꯨꯛꯇꯪꯗ ꯀꯥ ꯑꯥ ꯄꯨꯂꯞ ꯊꯛꯄ ꯅꯠꯇꯕ ꯉꯥꯏꯍꯥꯛ ꯉꯥꯏꯍꯥꯛ ꯂꯩꯔꯒ ꯄꯤꯠ ꯄꯤꯠ ꯄꯤꯠ ꯊꯛꯄꯗꯣ
ꯍꯣꯏ
ꯅꯠꯇ꯭ꯔꯒꯁꯨ ꯒ꯭ꯂꯨꯀꯣꯁꯀꯨꯝꯕ ꯑꯣꯏꯅ ꯊꯛꯀꯦꯁꯨ ꯑꯗꯨꯝ ꯊꯛꯑꯣ ꯍꯥꯏꯕꯗꯤ ꯏꯁꯤꯡꯗꯅ ꯇꯦꯁ ꯂꯩꯇ꯭ꯔꯒꯗꯤ ꯖꯨꯁꯀꯨꯝꯕ ꯊꯛꯄ ꯌꯥꯏ ꯂꯤꯀ꯭ꯋꯤꯠꯀꯤ ꯐꯣꯝꯒꯨꯝꯕ ꯃꯍꯤꯒꯨꯝꯕ ꯍꯥꯏꯇꯥꯔꯦ
ꯍꯣꯏ ꯑꯅꯤꯒꯨꯝꯕ ꯊꯛꯔꯗꯤꯀꯣ
ꯎꯝ
ꯌꯥꯝ ꯐꯥꯕꯅꯦ ꯑꯗꯨꯕꯨ ꯑꯁ ꯑꯩꯗꯤ ꯀꯥꯎꯒꯟꯕꯅ ꯌꯥꯗ꯭ꯔꯦ ꯀꯣꯛꯁꯦ ꯊꯛꯅꯤꯡꯗꯕꯒꯤꯀꯣ ꯊꯛꯅꯤꯡꯉꯗꯤ ꯑꯗꯨꯝ ꯅꯤꯡꯁꯤꯡꯂꯛꯑꯦꯅ ꯊꯛꯅꯤꯡꯗꯕꯒꯤꯅꯦꯕ
ꯑꯗꯨꯗꯣ ꯍꯩꯅꯕꯤ ꯍꯦꯕꯤꯠ ꯍꯥꯏꯗꯤ ꯍꯩꯅꯕꯤ ꯍꯦꯕꯤꯠ ꯑꯃ ꯊꯝꯖꯤꯜꯂꯣꯕ ꯅꯠꯇ꯭ꯔꯒꯗꯤ
ꯎꯝ
ꯍꯥꯏꯗꯤ ꯌꯥꯗꯦꯗꯅ ꯍꯥꯏꯕꯗꯤ ꯑꯩꯅ ꯁꯤꯗ ꯑꯗꯨꯝ ꯊꯛꯈ꯭ꯔꯒꯗꯤ ꯅꯣꯡꯃꯒꯤ ꯄꯨꯡ ꯇꯔꯥꯗ ꯑꯃ ꯊꯛꯏ ꯇꯨꯌꯦꯜꯐꯇ ꯑꯃ ꯊꯛꯏ ꯇꯨꯝꯃꯝꯗꯥꯏꯗ ꯑꯃ ꯊꯛꯏ ꯇꯧꯔꯒꯗꯤ ꯑꯗꯨꯝ ꯍꯦꯕꯤꯠꯇꯨ ꯂꯩꯒ꯭ꯔꯥꯒꯗꯤ ꯌꯥꯏꯗꯅ ꯊꯛꯄ
ꯍꯣꯏ
ꯑꯗꯨ ꯍꯦꯕꯤꯠ ꯑꯃ ꯊꯥꯝꯖꯤꯜꯂꯨ ꯏꯖꯦ
ꯎꯝ
ꯋꯥꯔꯥ ꯃꯥꯜꯂꯦꯅꯦ ꯏꯆꯦꯖꯦ
ꯑꯁ
ꯅꯥꯁꯨ ꯅꯥꯕꯅꯤꯅ ꯋꯥꯁꯨ ꯋꯥꯔꯝꯒꯅꯤ
ꯍꯣꯏ ꯍꯣꯏ ꯑꯗꯨꯕꯨ ꯍꯧꯖꯤꯛꯀꯥꯟ ꯊꯦꯡ ꯊꯦꯡ ꯇꯨꯝꯕꯒꯤ ꯇꯨꯝ ꯅꯤꯡꯗꯕꯀꯣ ꯑꯗꯨꯒꯤ ꯋꯥꯔꯤ ꯁꯥꯥꯕꯅꯤ
ꯕꯣꯜ ꯕꯣꯜ ꯌꯦꯡꯕ꯭ꯔꯣ ꯏꯆꯦꯖꯦ
ꯕꯣꯜꯗꯣ ꯃꯔꯛ ꯃꯔꯛꯇ ꯌꯦꯡꯉꯦꯗ ꯅꯤꯡꯇꯤ ꯌꯦꯡꯗꯦ ꯑꯩ ꯍꯧꯒꯠꯄ ꯉꯝꯗꯕꯀꯣ
ꯎꯝ
ꯃꯔꯛ ꯃꯔꯛꯇꯗꯤ ꯌꯦꯡꯉꯤ ꯌꯥꯝ ꯌꯦꯡꯗꯦꯗ
ꯀꯩꯅꯣꯃ ꯍꯪꯒꯦꯅꯦ ꯏꯆꯦ ꯍꯥꯏꯕꯗꯤ ꯑꯩꯈꯣꯏꯗꯗꯤ ꯐꯦꯁ ꯇꯧꯗ꯭ꯔꯤꯗꯅ ꯍꯥꯏꯗꯤ ꯑꯩꯈꯣꯏꯗꯗꯤ ꯊꯦꯡꯅꯗ꯭ꯔꯤꯕ ꯌꯨꯝ ꯄꯥꯟꯕ ꯍꯥꯏꯕꯁꯦ ꯑꯗ ꯌꯨꯝ ꯌꯨꯝ ꯄꯥꯜꯂꯕ ꯃꯇꯨꯡꯗ ꯂꯥꯏꯐꯀꯤ ꯅꯨꯡꯉꯥꯏꯕꯁꯦ ꯇꯪꯈꯥꯏ ꯑꯃ ꯐꯤꯐꯇꯤ ꯄꯥꯔꯁꯦꯟ ꯑꯃ ꯐꯪꯗꯕꯩ ꯃꯑꯣꯡꯗ ꯇꯧꯕ꯭ꯔꯥ ꯅꯠꯇ꯭ꯔꯒ ꯍꯦꯟꯅ ꯅꯨꯡꯉꯥꯏꯔꯛꯄ꯭ꯔꯥ ꯍꯥꯏꯕꯗꯤ ꯏꯆꯦ ꯍꯣꯏꯗꯤ ꯊꯦꯡꯅꯔꯕꯅꯤꯅ
ꯂꯩꯁꯥ ꯂꯩꯁꯥꯒꯤ ꯃꯇꯝꯅꯀꯣ ꯈ꯭ꯋꯥꯏ ꯗꯒꯤ ꯕꯦꯁꯅꯦ
ꯑꯥꯁ ꯑꯗꯨꯅꯤ ꯐ꯭ꯔꯤꯗꯝ ꯐꯪꯕꯗꯨ ꯏꯟꯗꯤꯄꯦꯟꯗꯦꯟ ꯑꯣꯏꯕꯗꯨ
ꯍꯣꯏ ꯏꯟꯗꯤꯄꯦꯟꯗꯦꯟꯗꯣ ꯅꯨꯡꯉꯥꯏꯅ ꯑꯁ ꯍꯧꯖꯤꯛ ꯇꯨꯝꯒꯦ ꯍꯥꯏꯔꯦ ꯇꯨꯝꯕ ꯐꯪꯉꯤ ꯍꯧꯖꯤꯛ ꯁꯨꯃꯥꯏ ꯑꯥꯗ ꯆꯠꯁꯦ ꯀꫭꯏꯕ ꯆꯠꯁꯦ ꯑꯁꯤ ꯆꯥꯃꯤꯟꯅꯁꯤ ꯁꯨꯃꯥꯏꯅ ꯑꯩꯈꯣꯏ ꯃꯔꯨꯞ ꯃꯄꯥꯡꯁꯤꯡ ꯇꯤꯟꯅꯕꯗꯣ ꯑꯗꯨꯒꯤ ꯏꯟꯖꯣꯏꯃꯦꯟꯗꯣ ꯀꯌꯥꯝ ꯐꯪꯉꯦꯅꯀꯣ
ꯑꯗꯨꯕꯨ
ꯎꯝ
ꯌꯨꯝ ꯄꯥꯟꯈ꯭ꯔꯦ ꯍꯥꯏꯔꯗꯤ ꯑꯗꯨ ꯃꯇꯝꯗꯣ ꯐꯪ ꯐꯪꯕ ꯌꯥꯝ ꯂꯨꯕꯅꯤ
ꯑꯁ ꯑ ꯑꯗꯨꯗꯤ ꯑꯗꯨꯝ ꯁꯤꯒꯤ ꯁ꯭ꯇꯦꯖꯁꯤꯗ ꯑꯗꯨꯝ ꯂꯩꯅꯤꯡꯕ ꯍꯥꯏꯇꯥꯥꯔꯦ ꯌꯨꯝ ꯄꯥꯅꯤꯡꯗꯕ ꯍꯥꯏꯇꯥꯥꯔꯦ
ꯄꯥꯟꯗ꯭ꯔꯁꯨ ꯄꯥꯟꯗ꯭ꯔꯗꯤ ꯌꯥꯗꯕꯀꯣ ꯃꯇꯝꯗ ꯄꯥꯟꯕꯅ ꯐꯕ ꯑꯁ ꯃꯇꯝ ꯃꯇꯝ ꯂꯩꯗ ꯃꯤꯗꯤꯀꯣ
ꯎꯝ
ꯂꯩꯁꯥꯒꯤ ꯃꯇꯝꯁꯨ ꯂꯩꯌꯦ ꯑꯗꯨꯒ ꯌꯨꯝ ꯄꯥꯟꯕꯟꯕ ꯃꯇꯝꯁꯨ ꯂꯩꯌꯦ ꯑꯗꯨꯝ ꯊꯦꯡꯅ ꯄꯥꯜꯂꯗꯤ ꯑꯃꯨꯛꯀ ꯋꯥꯕ
ꯎꯝ
ꯑꯩꯈꯣꯏꯒꯤ ꯑꯉꯥꯡ ꯌꯣꯛꯄ ꯀ꯭ꯔꯤ ꯀ꯭ꯔꯤ ꯇꯧꯕꯗꯣ ꯑꯩꯈꯣꯏꯅ ꯑꯍꯟ ꯑꯣꯏꯃꯜꯂꯗꯤ ꯉꯝꯗꯕꯗꯣ ꯂꯩꯅ
ꯎꯝ
ꯊꯦꯡꯅ ꯊꯦꯡ ꯊꯦꯡꯃꯟꯔꯁꯨ ꯌꯥꯗꯕ ꯁꯨꯃꯥꯏꯅꯤ ꯑꯁ ꯃꯤꯒꯤ ꯄꯨꯟꯁꯤꯗꯤ ꯁꯤꯅꯤ ꯃꯇꯝꯗ ꯇꯧꯕꯅ ꯐꯕꯅꯦ
ꯑꯗ ꯃꯇꯝꯅ ꯂꯣꯏ ꯄꯨꯈꯤꯗꯣꯏꯅꯦꯕ
ꯍꯣꯏ
ꯂꯥꯏꯐꯁꯦ ꯅꯨꯡꯉꯥꯏꯕꯁꯦ ꯂꯣꯏ ꯄꯨꯈꯤꯗꯣꯏꯅꯦ
ꯅꯨꯡꯉꯥꯏ ꯃꯟꯅꯁꯨ ꯌꯥꯗꯕꯀꯣ ꯑꯁ ꯌꯨꯝ ꯄꯥꯟꯂꯣꯏ ꯑꯩ ꯈꯔ ꯅꯨꯡꯉꯥꯏ ꯊꯣꯛꯈꯤꯒꯦ ꯍꯥꯏꯔꯗꯤ ꯑꯗꯨ ꯃꯇꯝꯗꯣ ꯅꯨꯡꯉꯥꯏꯃꯟꯗꯗꯤ ꯌꯥꯗꯕ ꯑꯃꯨꯛ ꯋꯥꯕ ꯊꯦꯡꯅꯕ ꯑꯃꯨꯛꯀ
ꯇꯨꯡꯗ ꯑꯃꯨꯛ ꯋꯥꯗꯨꯏꯕꯀꯣ
ꯍꯣꯏ ꯇꯨꯡꯗ ꯋꯥꯒꯗꯣꯏꯕ ꯑꯗꯨꯏꯒꯤ ꯃꯇꯝ ꯃꯇꯝꯒꯤ ꯃꯇꯨꯡ ꯏ ꯃꯇꯨꯡꯏꯟꯅ ꯑꯩꯈꯣꯏꯁꯨ ꯆꯠꯄ ꯇꯥꯕ
ꯎꯝ
ꯑꯗꯨꯅꯦ ꯑꯦꯟꯖꯣꯏꯃꯦꯟꯗꯨ ꯑꯦꯟꯖꯣꯏ ꯑꯣꯏꯃꯟꯅꯁꯨ ꯑꯩꯈꯣꯏꯒꯤ ꯑꯋꯥꯕꯅꯦ ꯑꯗꯣ ꯇꯨꯡꯒꯤ
ꯃꯥꯟ
ꯃꯔꯨꯞ ꯃꯄꯥꯡꯁꯤꯡ ꯑꯗꯨꯝ ꯇꯤꯟꯅꯔꯒ ꯇꯧꯕꯁꯨ ꯌꯥꯝ ꯅꯨꯡꯉꯥꯏꯅꯀꯣ ꯑꯁ ꯉꯁꯤ ꯀꯣꯏꯊꯣꯛꯁꯦꯁ ꯑꯁ ꯁꯨꯃꯥꯏꯅ ꯀꯣꯏꯊꯣꯛꯄ ꯑꯗꯨ ꯃꯇꯝꯁꯦ ꯈ꯭ꯋꯥꯏꯗꯒꯤ ꯅꯨꯡꯉꯥꯏꯕ ꯃꯇꯝꯅꯤ ꯄꯨꯟꯁꯤꯗ
ꯌꯦꯡꯉꯨ ꯑꯗꯨꯝ ꯇꯨꯡꯗꯁꯨ ꯏꯆꯦꯁꯨ ꯅꯨꯡꯉꯥꯏꯕ ꯑꯣꯏꯌꯣ ꯑꯗꯨꯝ ꯅꯨꯡꯉꯥꯏꯕ ꯑꯗꯨꯝ ꯂꯥꯛꯄ ꯑꯣꯏꯌꯣ ꯃꯌꯥꯝ ꯃꯌꯥꯝ ꯌꯥꯝꯅꯁꯨ ꯈꯟꯖꯤꯜꯂꯨꯅꯨ ꯋꯥꯈꯜꯅ ꯍꯦꯟꯅ ꯋꯥꯈꯜꯅꯁꯨ ꯍꯦꯟꯅ ꯋꯥꯍꯟꯕꯅꯤ ꯍꯥꯏꯗꯤ ꯋꯥꯈꯜꯗ ꯅꯨꯡꯉꯥꯏꯔꯗꯤ ꯅꯨꯡꯉꯥꯏꯗꯅ ꯃꯤꯁꯦ ꯍꯥꯏꯕꯗꯤ ꯊꯕꯛ ꯑꯃ ꯇꯧꯔꯒꯁꯨ ꯍꯥꯏꯗꯤ ꯑꯩꯒꯤ ꯋꯥꯈꯜꯁꯤꯗ ꯀꯩ ꯍꯥꯏꯇꯥꯔꯦ ꯅꯨꯡꯉꯥꯏꯇ꯭ꯔꯒꯗꯤ ꯑꯗꯨꯝ ꯊꯕꯛꯁꯨ ꯇꯧꯅꯤꯡꯗꯕꯅꯦꯕ ꯑꯗꯣ ꯑꯩꯒꯤ ꯋꯥꯈꯜꯁꯤꯗ ꯅꯨꯡꯉꯥꯏꯔꯒꯗꯤ ꯍꯥꯏꯗꯤ ꯍꯥꯏꯗꯤ ꯅꯣꯡꯃꯒꯤ ꯑꯗꯨꯝ ꯀꯩ ꯍꯥꯏꯇꯥꯔꯦ ꯅꯨꯃꯤꯠꯇꯨꯃ ꯅꯨꯡꯉꯥꯏꯔꯗꯤ ꯑꯗꯨꯝ ꯋꯥ ꯊꯕꯛ ꯇꯧꯕꯗ ꯅꯨꯡꯉꯥꯏꯕꯅꯦꯕ
ꯍꯣꯏ
ꯑꯗꯨꯅ ꯅꯨꯡꯉꯥꯏꯕꯇꯪ ꯑꯣꯏꯌꯣ ꯇꯨꯡꯗꯁꯨ ꯑꯗꯨꯝ
ꯍꯣꯏ ꯍꯣꯏ ꯆꯨꯝꯃꯦ ꯑꯗꯨ ꯑꯩꯈꯣꯏ ꯆꯠꯄ ꯌꯥꯏꯌꯦ ꯀꯣꯏ ꯀꯣꯏ ꯁꯨꯠ ꯀꯣꯏꯊꯣꯛꯁꯦ ꯆꯠꯄ ꯌꯥꯏꯑꯦ ꯁꯨꯃꯥꯏꯅ ꯑꯗꯨ ꯆꯥꯃꯤꯟꯅꯁꯦ ꯍꯥꯏ ꯍꯥꯏꯗꯤ ꯆꯥꯕ ꯌꯥꯏꯑꯦ ꯊꯛꯄ ꯌꯥꯏ ꯑꯗꯨꯕꯨ ꯋꯥꯈꯜ ꯑꯋꯥꯕꯗ ꯂꯩꯕꯀꯣ ꯏꯃꯨꯡꯁꯦ ꯀꯃꯥꯏꯅ ꯇꯧꯒꯗ꯭ꯔꯥ ꯑꯩꯕꯨ ꯀꯃꯥꯏꯅ ꯈꯟꯒꯗ꯭ꯔꯥ ꯁꯨꯃꯥꯏꯅ ꯇꯧꯗꯤ ꯑꯗꯨꯝ ꯇꯦꯟꯁꯟ ꯂꯩꯌꯦꯗꯅ
ꯑ ꯇꯦꯟꯁꯟꯕꯨꯗꯤ ꯑꯗꯨꯝ ꯂꯩꯕ
ꯍꯣꯏ ꯌꯨꯝ ꯄꯥꯟꯈ꯭ꯔꯦ ꯍꯥꯏꯔꯗꯤ ꯑꯗꯨ ꯇꯦꯟꯁꯟꯗꯤ ꯂꯩꯕꯅꯦꯕ ꯅꯨꯡꯉꯥꯏꯕꯗꯣ ꯍꯟꯗ꯭ꯔꯦꯠ ꯄꯔꯁꯦꯟ ꯁꯨꯗꯕꯀꯣ ꯁꯨ ꯁꯨꯃꯥꯏꯅ ꯂꯩ